ꯇꯑ ꯇꯥꯌꯦ
ꯀꯩꯗꯧꯔꯤꯒꯦ ꯐ꯭ꯔꯦꯁꯇꯁꯨꯅ
ꯐꯝꯔꯒ ꯂꯩ ꯍꯧꯖꯤꯛ ꯅꯪꯗꯤꯌꯦ
ꯑꯩꯁꯨꯣ ꯍꯧꯖꯤꯛ ꯐꯝꯃꯒꯌꯦꯦ
ꯆꯥꯛ ꯆꯥꯔꯕ꯭ꯔꯣ ꯀꯔꯤꯟꯁꯥꯡ ꯀ꯭ꯔꯤꯟꯁꯥꯡ ꯆꯥꯔꯦ ꯑꯩꯁꯨ ꯆꯥꯔꯦ ꯔꯟ ꯆꯥꯡ ꯆꯥꯔꯔꯕ꯭ꯔꯣ ꯌꯥꯥꯕ꯭ꯔꯣ
ꯇꯥꯏ
ꯁꯥꯕ꯭ꯔꯣ ꯀ ꯀꯔꯤꯅꯣ ꯑꯩ ꯇꯥꯕ꯭ꯔꯣ ꯇꯥꯕ꯭ꯔꯣ ꯍꯥꯏꯔꯒ ꯑꯗꯣ ꯅꯪ ꯀꯔꯤ ꯍꯥꯏꯁ ꯍꯦꯔꯥꯛꯇꯥꯗꯕꯗꯨ ꯇꯥꯕ ꯇꯥꯗꯕꯒ
ꯇꯥꯕ ꯃꯥꯜ ꯍꯦ ꯀꯁꯨꯅꯤ
ꯉꯁꯤꯗꯤ ꯉꯁꯤꯗꯤ ꯀꯔꯤ ꯀꯔꯤ ꯇꯧꯒꯅꯤ
ꯑꯁ ꯉꯁꯤꯗꯤ ꯌꯨꯝ ꯁꯦꯡꯒꯅꯤ
ꯅꯪꯁꯨ ꯂꯅꯥ ꯁꯤꯡꯖꯨ ꯁꯤꯡꯖꯨ ꯆꯥꯃꯅꯤꯡꯉꯥꯏ ꯂꯥꯛꯑꯣ
ꯁꯤꯖ ꯅꯣꯏꯗ ꯇꯖꯨ
ꯃꯊꯦ ꯑꯣꯏ ꯌꯥꯝꯝꯗ
ꯌꯥꯝ ꯂꯩ
ꯀꯅꯥ ꯀꯅꯥ ꯍꯣꯏ ꯌꯥꯝ ꯂꯩꯌꯦ ꯆꯥꯕ ꯂꯥꯛꯑꯣ ꯆꯥꯃꯤꯟꯅꯁꯦ ꯏꯊꯟꯇ ꯆꯥꯕꯤ ꯉꯥꯏꯇꯦꯕ
ꯍꯣꯏ ꯍꯣꯏ ꯍꯣꯔꯦꯟ ꯂꯥꯛꯀꯦ ꯅꯣꯏ ꯑꯄꯩ ꯂꯥꯛꯑꯒꯗꯤ ꯂꯥꯛꯀ ꯏꯕꯥꯅꯤ
ꯍꯣꯏ ꯍꯣꯏ ꯂꯥꯛꯑꯣ
ꯅꯣꯏ ꯀꯔꯤ ꯆꯥꯔꯒꯦ ꯉꯁꯤ
ꯉꯁꯤ ꯉꯔꯥꯡꯒꯤ ꯑ ꯀ ꯆꯥꯏ ꯂꯩꯌꯦ ꯌꯥꯝ ꯂꯩꯌꯦ
ꯃꯐꯩ ꯂꯩꯔꯤꯕ꯭ꯔꯣ
ꯑ ꯀꯔꯤ ꯍꯥꯏꯥꯏꯁꯦꯔ ꯝ ꯃꯍꯤ ꯈꯛꯇꯅꯦ ꯂꯩꯕ
ꯃꯍꯤꯤꯗꯤ ꯆꯅꯤꯡꯗꯦ
ꯑꯣ
ꯐꯅ ꯂꯩꯕ ꯑꯗꯨꯁꯨ ꯂꯥꯛꯑꯣ ꯑꯩ ꯊꯣꯡꯕꯤꯒꯦ
ꯑꯦꯁ
ꯑ ꯅꯪ ꯀꯣ ꯑ ꯋꯥ ꯑ ꯁꯌꯥ ꯌꯥꯝ ꯅꯨꯡꯉꯥꯏꯌꯦ
ꯎꯝ
ꯀꯔꯤ ꯀꯔꯤ ꯀꯔꯤ ꯇꯧꯔꯦ
ꯀꯔꯤꯁ ꯀꯧꯗꯗ ꯍꯧꯖꯤꯛ
ꯅꯊꯟꯇꯔꯣ ꯂꯩꯕ
ꯍꯣꯏ ꯑꯩꯩꯗꯣ ꯍꯧꯖꯤꯛ ꯀꯔꯤꯅꯣ ꯆꯠꯅꯤꯡꯉꯥꯏ ꯊꯣꯛꯈꯤꯌꯦ ꯃꯈꯥꯔꯣꯝꯗ ꯗꯨꯀꯥꯟ ꯔꯣꯝꯗ
ꯌꯥꯝ ꯁꯥꯏꯀꯣ ꯉꯁꯦ
ꯍꯣꯏ ꯅꯨꯡꯁꯥ ꯊꯣꯛꯂꯛꯑꯦ ꯉꯁꯤꯗꯤ
ꯎꯝ
ꯑꯩ ꯅꯪ ꯅꯠꯇ ꯅꯪ ꯄꯁꯥ ꯊꯣꯛꯂꯛꯑꯗꯤ ꯀꯥꯏꯗꯅꯣ ꯆꯠꯀꯅꯤ ꯍꯥꯏꯕ ꯅꯠꯇ꯭ꯔꯣ ꯀꯥꯏꯗꯅꯣ ꯂꯧ ꯆꯠꯀꯅꯤ ꯍꯥꯏꯕꯗꯨꯣ
ꯆꯠꯂꯣꯏ ꯆꯠ ꯆꯠꯂꯣꯏ ꯆꯠ ꯆꯠ ꯂꯣꯏ ꯍ ꯆꯂꯦ ꯂꯣ ꯎꯝ ꯆꯠꯇꯦ ꯍꯌꯦꯡꯅ ꯆꯠꯀꯅꯤ ꯍꯥꯏ
ꯑꯦꯁ ꯅꯨꯡꯁꯥ ꯊꯣꯛꯂꯛꯂꯗꯤ ꯆꯠꯀꯅꯤ ꯍꯥꯏꯔꯒ ꯅꯪꯁꯨꯤꯟ
ꯃꯥꯀꯣ ꯃꯥꯀꯣ ꯉꯁꯤ ꯑ ꯋꯦꯚꯡ ꯇꯧꯕ ꯀꯔꯤ ꯍꯥꯏꯕꯔꯣ ꯀ꯭ꯔꯤꯕ꯭ꯔꯣ ꯑ ꯍꯥꯏꯕꯊꯜ ꯎꯝ ꯐꯤꯗꯣ ꯑꯗꯨ ꯇꯧꯒꯦ ꯍꯥꯏꯕ
ꯑꯣ ꯐꯤ ꯁꯥꯒꯦ ꯍꯥꯏꯕ꯭ꯔꯥ
ꯍꯣꯏ
ꯑꯁ ꯅꯣꯏꯗꯤ ꯐꯤ ꯐꯖꯕ ꯁꯥꯕ ꯃꯥꯜꯂꯦ ꯀꯅꯥꯒꯤꯔ ꯅꯪꯁꯨ ꯁꯥꯕ ꯍꯩꯕ꯭ꯔꯣ
ꯑꯩꯗꯤ ꯍꯩꯇꯦ ꯏꯃꯥ ꯍꯩꯌꯦ ꯑꯩꯈꯣꯏꯒꯤ ꯑꯩꯈꯣꯏꯒꯤ ꯅꯠꯇꯦ ꯃꯥ ꯇꯧ ꯑ ꯃ ꯑꯔꯤꯍ ꯁꯦꯔ ꯑꯁ ꯑꯩ ꯍꯥꯏꯕ ꯍꯩꯇꯅꯦ ꯀꯔꯤꯔꯣꯑꯣ ꯃꯩꯇꯩꯂꯣꯡ ꯉꯥꯡꯗ꯭ꯔꯒ
ꯅꯪꯁꯨ ꯐꯤ ꯁꯥꯕ ꯇꯧ
ꯇꯧꯕ ꯍꯩꯇꯈꯤꯕ ꯑꯩ ꯅꯪꯗꯤ ꯍꯩꯕ꯭ꯔꯣ ꯅꯪꯗꯤ ꯍꯩꯕ꯭ꯔꯣ
ꯍꯩꯌꯦꯍꯦ ꯑꯦꯁ ꯍꯩꯇ꯭ꯔꯗꯤ ꯀꯔꯤꯅꯣ
ꯍꯥꯏ ꯑꯗꯨꯗꯤ ꯑꯩꯒꯤꯁꯨ ꯇꯧꯋꯅ ꯑꯩ ꯂꯧꯕ ꯂꯥꯛꯀꯦ
ꯍꯖꯥꯕꯨꯗꯤ ꯇꯧ ꯍꯥꯏꯩꯗꯤꯍꯦ ꯍꯤ ꯑꯦ ꯐꯅꯦꯛ ꯂꯣꯛꯗꯥꯎꯟ ꯃꯇꯝꯗꯣ ꯑꯗꯨ ꯑ ꯐꯤ ꯑꯅꯤ ꯐꯅꯦꯛ ꯑꯅꯤꯗꯤ ꯁꯥꯕꯤꯕꯅꯦ ꯑꯗ ꯀꯩꯅꯣꯅꯦ ꯄ꯭ꯂꯥꯏꯅ ꯇꯧꯕꯅꯦ ꯋꯥꯠ ꯄ꯭ꯂꯥꯏꯗꯤ ꯉꯝꯗꯦ
ꯑꯗꯨꯗꯒꯦꯔꯤ ꯃꯦ
ꯌꯨꯝ ꯑꯗꯨꯝ ꯂꯩꯔꯗꯤ ꯊꯥꯁꯦ ꯌꯥ ꯈꯪꯗꯦ
ꯍꯣꯏ ꯑꯩꯁꯨꯝꯕ ꯑꯩꯁꯨ ꯇꯝꯕ ꯂꯥꯛꯀꯦꯀꯣ
ꯑ ꯑꯣ
ꯑꯩꯒꯤ ꯑ ꯀꯔꯤ ꯀꯔꯤ ꯃꯆꯨ
ꯏꯩꯅꯣꯀꯤ ꯃꯤ ꯃꯆꯨ ꯇꯧꯒꯦ ꯍꯥꯏꯕ꯭ꯔꯣ
ꯍꯣꯏ
ꯍꯣꯏ ꯑ ꯀꯔꯤ ꯃꯆꯨ ꯇꯧꯒꯦꯔꯣ ꯍꯥꯏꯔꯒ ꯍꯣꯏ ꯍꯥꯏꯔꯒ ꯂꯩ ꯀꯔꯤꯅꯣ ꯒ꯭ꯌꯥꯟ ꯇꯥꯅꯤ ꯑꯁ ꯉꯔꯝꯗꯣ ꯉꯔꯥꯡꯗꯣ ꯇꯥꯕ꯭ꯔꯣ
ꯍꯣꯏ ꯍꯣꯏ ꯇꯦ
ꯉꯔꯥꯡꯗꯣ ꯑꯩꯈꯣꯏꯒꯤ ꯔꯥꯏꯁ ꯀ ꯀꯨꯀꯔꯗꯨ ꯏꯁꯤꯡ ꯐꯨꯠꯄꯅꯦꯕ ꯊꯛꯅꯤꯡꯉꯥꯏ ꯏꯁꯤꯡ ꯐꯨꯠꯄ ꯑꯗꯨ ꯃꯇꯝꯗ ꯑꯩꯗꯣ ꯐꯟ ꯊꯥꯡꯒꯠꯂꯦ ꯍꯥꯏꯕꯗꯨꯣ ꯀꯥꯎꯈ꯭ꯔꯕ ꯑꯗꯨꯒꯤ ꯑꯁ ꯑꯩꯗꯤ ꯀꯤꯕꯗꯨ ꯄꯨꯡ ꯇꯔꯦꯠ ꯅꯤꯄꯥꯜ ꯅꯤꯄꯥꯜ ꯃꯈꯥꯏ ꯇꯥ ꯇꯥꯗꯣꯔꯦ ꯇꯥꯈ꯭ꯔꯕ ꯃꯥꯜꯂꯦꯗ ꯑꯗꯨꯒ ꯑꯩꯗꯣ ꯑꯩꯈꯣꯏꯒꯤ ꯀꯤꯠꯆꯟ ꯆꯥꯛꯁꯪꯗꯣ ꯆꯥꯛꯁꯪꯗꯣ ꯑꯅꯤ ꯑꯣꯏꯕꯅꯤꯅ ꯃꯍꯩꯒꯤꯔꯣꯝꯗ ꯉꯥꯛꯛꯇ ꯆꯠꯄ ꯑꯁꯤ ꯒꯦꯁ ꯊꯝꯐꯝꯗꯨꯗ ꯑꯃꯐꯥꯎ ꯌꯦꯡꯍꯧꯗ꯭ꯔꯕ ꯑꯗꯨꯒ ꯆꯪꯕ ꯀꯥꯟꯗ ꯄꯨꯞ ꯄ꯭ꯔꯨꯞ ꯄ꯭ꯔꯨꯞ ꯄ꯭ꯔꯨꯞ ꯇꯧꯔꯒ ꯂꯩ ꯑꯗꯣ ꯑꯩꯗ ꯑ ꯑꯩ ꯉꯁꯥꯏ ꯑꯩ ꯊꯥꯡꯒꯠꯄꯗꯨ ꯀꯥꯎꯔꯦ ꯍꯥꯏꯔꯒ ꯌꯦꯡꯉꯒ ꯇꯪꯈꯥꯏ ꯍꯦꯟꯅ ꯃꯈꯥ ꯇꯥꯈ꯭ꯔꯦ ꯑꯁ
ꯑꯗꯨꯣ ꯆꯥꯕ ꯌꯥꯕ꯭ꯔꯣ
ꯄꯥꯥꯛ ꯅꯠꯇꯦꯅꯦꯍꯦ ꯏꯁꯤꯡꯅꯦ ꯏꯁꯤꯡ
ꯑꯣ ꯏꯁꯤꯡ ꯈꯛꯇ
ꯍꯣꯏ ꯏꯁꯤꯡ ꯊꯛꯅꯤꯡꯉꯥꯏ ꯑꯩꯅ ꯐꯨꯠ
ꯑꯣ ꯑꯣ ꯑꯣ
ꯕꯤꯔꯥꯅꯤꯅꯦ ꯀꯣꯛꯁꯦ ꯌꯥꯗꯕ ꯃꯥꯜꯂꯦ ꯈꯔ ꯐꯪꯁꯟ ꯇꯧꯕ ꯋꯥꯠꯄ ꯍꯥꯥ
ꯔꯥꯏꯁ ꯀꯨꯀꯔ ꯁꯤꯕꯔꯣ ꯌꯥꯎ
ꯑꯗꯣ ꯃꯔꯤ ꯃꯔꯤꯗꯣ ꯑꯗꯣ ꯈꯔ ꯎ ꯉꯔꯥꯡꯅꯔꯥ ꯀꯩꯗꯧꯉꯩꯅꯔꯥ ꯈꯪꯗꯦ ꯈꯔ ꯄꯣꯝꯊꯣꯛꯄꯒꯤꯗꯗ ꯁꯦꯒꯥꯏꯔꯒ ꯂꯩꯕ ꯑꯗꯨꯒꯤ ꯑꯁ ꯑꯩꯗꯣ ꯂꯧꯊꯣꯛꯈ꯭ꯔꯦ
ꯑꯣ ꯆꯦꯛꯁꯤꯜꯂꯨꯍꯦ ꯅꯪꯁꯨ
ꯑꯃꯨꯛ ꯏꯃꯥ ꯅꯠꯇ꯭ꯔꯤ ꯍꯥꯏ ꯈꯪꯕ꯭ꯔꯣ ꯅꯊꯟꯟꯅ ꯇꯧꯒꯅꯨ ꯑꯩ ꯊꯥꯡꯒꯠꯈꯤꯕꯅꯦꯀꯣ ꯃꯤ ꯃꯌꯥꯝꯅ ꯄꯥꯎ ꯄꯤꯒꯗꯕꯅꯦ ꯍꯥꯏꯌꯦ ꯑꯁꯤ ꯐꯨꯠꯂꯗꯤ ꯑꯩꯗꯣ ꯑꯁ ꯑꯩꯁꯨ ꯀꯥꯎꯔꯦ ꯍꯥꯏꯗꯤ
ꯅꯦꯛꯦꯛꯁ ꯁꯖꯗꯤ ꯇꯥꯎꯒꯅꯤꯀꯣ
ꯎꯝ ꯑꯗꯨ ꯅꯣꯏꯗꯤ ꯏꯁꯤꯡꯗꯣ ꯀꯗꯥꯥꯏꯗ ꯐꯨꯠꯄ꯭ꯔꯥ
ꯏꯃꯔꯁꯟ ꯔꯣꯜꯗꯀꯣ
ꯑꯁ ꯅꯣꯏꯒꯤꯗꯤ ꯅꯣꯏꯒꯤꯅ ꯍꯦꯟꯅ ꯀꯤꯌꯦꯍꯦ
ꯑꯗꯨꯅ ꯌꯥꯝ ꯐꯩꯌꯦ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
ꯑꯣ ꯀ ꯍꯥꯏꯁ ꯑꯗꯨꯝ ꯑꯣꯟ ꯇꯧꯔꯒ ꯑꯗꯨꯝ ꯑꯗꯨꯝ ꯌꯖꯣꯟ ꯇꯧꯋꯦꯅ ꯏꯖꯤ ꯇꯧꯕ ꯌꯥꯝ ꯏꯂꯥꯏ ꯂꯥꯏꯌꯦꯕ
ꯑꯗꯣ ꯐꯨꯠꯂꯦ ꯍꯥꯏꯕꯗꯣ ꯀꯔꯝꯥꯏꯅ ꯈꯪꯒꯅꯤ ꯅꯪꯅ ꯃꯨꯊꯠ ꯅ꯭ꯔꯗꯤ ꯑꯃ ꯂꯣꯏꯅꯃꯛ ꯀꯩꯅꯣ ꯇꯧꯈꯤꯔꯣꯏꯗ꯭ꯔꯣ
ꯑꯗꯨꯝ ꯈꯪꯉꯦꯍꯦ ꯑꯩꯈꯣꯏ ꯇꯥꯏꯃꯤꯡ ꯂꯩꯅ
ꯑꯦꯁ ꯑꯦꯁ ꯑꯦꯁ ꯃꯤ ꯌꯥꯝ ꯑꯩꯈꯣꯏꯒꯤꯅ ꯀꯥ ꯑꯃ ꯨꯝ ꯍꯥꯡꯅ ꯇꯧꯗꯕ ꯑꯗꯨ ꯒꯤ ꯃꯅꯨꯡ ꯂꯥꯎꯕ ꯎꯝ
ꯑ ꯊꯕꯛ ꯇꯧꯔꯤꯗꯤ ꯑꯃ ꯑꯃꯈꯛꯇ ꯇꯧꯋꯣ ꯑꯅꯤ ꯑꯅꯤꯗꯨ ꯑꯃ ꯇꯧꯔꯁ ꯀꯥꯎꯒꯅꯤ ꯀꯥꯎꯕ
ꯅꯒ ꯀꯗꯥꯏꯗꯒꯤ ꯑꯗꯨꯁꯨ ꯐꯣꯟ ꯌꯦꯡꯅꯗꯤ ꯀꯥꯎꯒꯅꯤ ꯑꯃꯨꯛ
ꯑꯗꯨ
ꯅꯪ ꯍꯧꯖꯤꯛ ꯀꯔꯤ ꯇꯧꯕ꯭ꯔꯣ
ꯑꯕꯀꯤꯡ ꯆꯔꯒ ꯂꯩꯦ
ꯑꯦꯁ ꯋꯥꯀꯡ ꯆꯠꯁꯤ ꯌꯥꯝ ꯄꯥꯝꯕ ꯃꯥꯂꯦꯀꯣ
ꯏꯌꯥꯝ ꯊꯟꯕꯀꯣ ꯑꯗꯨꯒꯤ ꯈꯖꯤꯛꯇꯪ
ꯑꯔꯦ ꯃꯤꯗꯤ ꯑꯍ ꯑꯍꯥꯎꯕꯁꯨꯅ ꯍꯥ
ꯍꯥꯎ ꯍꯕ ꯆꯍꯕꯅꯦꯦꯅ ꯌꯥꯗ꯭ꯔꯦ
ꯎꯝ ꯎꯝ ꯑꯩꯈꯣꯏꯗꯤ ꯌꯥꯝ ꯍꯥꯎꯕ ꯆꯥꯗꯕꯅꯤꯅ ꯑꯗꯨꯝ ꯌꯥꯏꯌꯦ ꯑꯩꯈꯣꯏꯒꯤꯗꯤ
ꯎꯝ ꯑꯗꯨꯒꯤꯅꯦ ꯂꯥꯛꯑꯣ ꯂꯥꯛꯑꯣ ꯍꯥꯏꯗꯣ
ꯏꯃꯥꯁꯤꯅ ꯆꯥꯕ ꯌꯥꯕ꯭ꯔꯥ ꯌꯥꯗꯕ꯭ꯔꯥ ꯍꯩꯅꯧꯁꯦ
ꯌꯨꯝ ꯈꯛꯇꯅꯦ ꯂꯩꯕ ꯄꯪꯄꯪ ꯊꯣꯛꯇꯦꯀꯣ ꯅꯪ ꯀꯔꯤꯒ꯭ꯔꯣ
ꯍꯁꯨ ꯌꯨꯝꯗꯤ ꯑꯥꯃꯛꯇꯅꯤ ꯑꯩꯈꯣꯏꯒꯤꯅ ꯑꯥ ꯃꯈꯥꯗꯅꯦ ꯀꯗꯥꯥꯏ ꯑꯩ ꯎꯕ ꯑꯩ ꯊꯣꯛꯂꯒ ꯑꯩ ꯊꯣꯛꯏ ꯀꯣ ꯅꯨꯡꯒꯗ꯭ꯔꯣ
ꯑꯗꯨꯃꯥꯏꯅ ꯍꯥꯏꯗ꯭ꯔꯗꯤ ꯀꯗꯥꯥꯏꯗꯒꯤ ꯑꯩ ꯊꯣꯛꯄ ꯈꯨꯗꯤꯡ ꯑꯩ ꯑꯩ ꯑꯩ ꯌꯨꯝꯗꯒꯤ ꯊꯣꯛꯑꯦꯀꯣ ꯍꯥꯏꯔꯗꯤ ꯀꯔꯥꯏꯗꯒꯤ
ꯂꯩꯌꯦꯗꯅ ꯍꯥꯏꯕꯁ ꯑ ꯅꯪꯗꯤ ꯊꯣꯛꯒꯦ ꯊꯣꯛꯑꯦꯍꯦ ꯑꯩ ꯍꯧꯖꯤꯛ ꯂꯨꯍꯤꯦꯝ ꯑ ꯛꯇꯅꯦ ꯂꯩꯕ ꯑ ꯀꯔꯤꯍꯥꯏꯁꯔ ꯍꯧꯖꯤꯛ ꯑꯩ ꯂꯩꯌꯦ ꯃꯥꯒꯤ ꯌꯨꯝꯗ
ꯑꯣ ꯃꯥꯒꯤ ꯌꯨꯝꯗ ꯆꯥꯛ ꯆꯥꯕ꯭ꯔꯥ
ꯎꯝ ꯆꯥꯗꯦ ꯆꯥꯛ ꯑ ꯆꯥꯛ ꯆꯥꯔꯒ ꯂꯥꯛꯄꯅꯦ
ꯑ ꯌꯥꯝ ꯌꯥꯝ ꯐ
ꯑꯩꯈꯣꯏ ꯑꯩꯈꯣꯏ ꯑꯩꯈꯣꯏꯒꯤ ꯌꯨꯝꯗꯣ ꯅꯦꯠꯋꯥꯛ ꯌꯥꯗꯕꯗꯣ
ꯑꯣ ꯑꯣ
ꯉꯔꯥꯡꯁꯨ ꯃꯤ ꯑꯃ ꯑꯅꯤ ꯑꯍꯨꯝꯗ ꯀꯣꯜ ꯇꯧꯔꯒ ꯂꯩ ꯑꯗꯨ ꯌꯥꯗꯦꯕ ꯅꯪ ꯈꯥꯛꯇꯅꯦ ꯅꯪ ꯈꯥꯛꯗꯅꯦ ꯅꯪ ꯅꯪ ꯈꯛꯇꯅꯦ ꯌꯥꯕꯗꯣ
ꯑꯣ ꯐꯔꯦꯅꯦ
ꯑꯗꯨꯒꯤ
ꯑꯗꯣ ꯅꯪ ꯍꯧꯖꯤꯛ ꯑꯃꯨꯛ ꯌꯨꯝ ꯆꯠꯈ꯭ꯔꯗꯣꯏꯔꯥ ꯋꯥ
ꯑ ꯈꯔ ꯂꯩꯔꯒ ꯆꯠꯀꯅꯤ ꯅꯪ ꯅꯪꯕꯨ ꯋꯥꯔꯤ ꯁꯥꯕ ꯂꯣꯏꯔꯒ ꯆꯠꯀꯅꯤ ꯇꯝꯕ ꯂꯩꯗꯗ ꯑꯗꯨꯝ ꯄꯪꯄꯪ ꯀꯣꯏꯕ ꯆꯠꯄꯅꯤ
ꯌꯥꯅꯦ ꯑꯩꯗꯤ ꯊꯕꯛ ꯌꯥꯝꯃꯟꯕ
ꯌꯨꯝꯗꯗꯤ ꯀꯒꯗꯤ ꯊꯄꯔꯣꯏ ꯊꯕꯛ ꯊꯕꯛ ꯍꯥꯏꯔꯒ
ꯈꯪꯗꯦ ꯆꯠꯊꯣꯛꯄ ꯃꯇꯝ ꯂꯩꯇꯦ ꯁꯤ ꯍꯧꯖꯤꯛ ꯍꯦꯛ ꯍꯧꯒꯠꯂꯒ ꯄꯨꯡ ꯇꯔꯨꯛꯇ ꯍꯧꯠ ꯐꯒꯠꯂꯦ ꯍꯧꯒꯠꯂꯒ ꯀꯔꯤ ꯀꯔꯤꯅꯣ ꯇꯧꯔꯦ ꯆꯥꯛ ꯏꯟꯁꯥꯡ ꯊꯣꯡꯔꯦ ꯑꯗꯨ ꯂꯣꯏꯔꯒ ꯐꯤ ꯁꯨꯔꯦ ꯑꯗꯨ ꯂꯣꯏꯔꯒ ꯆꯥꯛ ꯆꯥꯔꯦ ꯑꯁꯤꯅꯤ ꯑꯗꯨ ꯍꯧꯖꯤꯛ
ꯌ ꯌꯨꯝꯗ ꯂꯩꯔꯗꯤ ꯅꯨꯡꯉꯥꯏꯅ ꯅꯨꯡꯉꯥꯏꯅ ꯂꯩꯌꯗ ꯀꯔꯤ ꯊꯕꯛ ꯊꯕꯛ
ꯍꯣꯏ ꯁꯦꯡꯗꯣꯛ ꯁꯦꯡꯖꯤꯟ ꯇꯧꯕꯗꯣ ꯅꯨꯡꯇꯤ ꯅꯨꯡꯇꯒꯤ ꯋꯥꯏ ꯁꯤꯠꯄ ꯅꯠꯇ꯭ꯔꯗꯤ ꯌꯥꯗꯕꯗꯨ
ꯑꯣ
ꯅꯪꯗꯤ ꯂꯣꯏꯔꯕ꯭ꯔꯣ ꯌꯨꯝꯁꯤꯜꯂꯤꯕ
ꯗꯦ